ꯇꯥꯕ꯭ꯔꯥ ꯇꯥꯕ꯭ꯔꯥ ꯃꯣꯏꯅꯅꯦ ꯑꯩꯅ ꯑꯦꯛꯖꯥꯝꯗ ꯏꯗꯕꯒꯤ ꯅꯣꯛꯅꯩꯕꯣ
ꯅꯪ ꯀꯩꯅꯣ ꯇꯧꯕ ꯅꯣꯏ ꯑꯗꯨꯝ ꯂꯩꯇꯕꯣ
ꯑꯩ ꯑꯩꯅ ꯑꯩꯅꯣ ꯃꯈꯥꯗ ꯀꯨꯝꯃꯛꯄꯀꯣ ꯏꯃꯥꯟꯅꯕꯤ ꯑꯅꯤ ꯂꯩꯌꯦ ꯃꯣꯏꯕꯥꯅꯤ ꯃꯅꯥꯛꯇ ꯀꯨꯝꯃꯛꯄ ꯑꯗꯨꯒꯅꯦ ꯃꯣꯏꯕꯥꯅꯤꯅ ꯑꯩꯅꯅꯦ ꯄꯤ ꯀꯨꯏꯅꯣꯛꯅꯩꯕ
ꯎ ꯏꯕꯦꯝ ꯅꯪ ꯍꯌꯦꯡ ꯅꯠꯇ꯭ꯔꯣ ꯑꯦꯛꯖꯥꯝꯗꯣ
ꯍ
ꯀꯩꯝ ꯈꯥꯟꯗꯕꯒꯤ ꯃꯑꯣꯡꯅꯤ ꯅꯪꯁꯦ ꯈꯟꯗ꯭ꯔꯕ
ꯍꯥꯥ
ꯀꯔꯤꯝ ꯈꯟꯗ꯭ꯔꯕꯣ ꯍꯌꯦꯡꯒ
ꯆꯨꯁꯅꯦ ꯆꯨꯁ ꯈꯣꯠꯀꯗꯕꯅꯦ
ꯑꯁ ꯅꯣꯏ ꯑꯦꯛꯖꯥꯝꯗꯨꯗꯤ
ꯁꯤꯌꯥꯝꯅꯦꯕꯀꯣ ꯆꯨꯁ ꯈꯣꯠꯀꯗꯕꯅꯦꯕ
ꯅꯣꯏꯒꯤ ꯆꯥꯡꯗꯨꯗꯤꯕꯤꯦꯝꯃꯨ
ꯍꯧꯪꯆꯤꯠ ꯁꯤ ꯌꯥꯝ ꯍꯩꯖꯤꯜꯂꯛꯑꯦꯅ ꯅꯪꯦꯅ ꯑꯩꯉꯣꯟꯗ ꯍꯦꯟꯅ ꯍꯩꯖꯤꯜꯂꯛꯑꯦꯅ
ꯑꯗꯨ ꯆꯨꯁꯇꯨꯁꯨ ꯀ ꯆꯨꯁꯇꯨꯁꯨ ꯂꯥꯛꯀꯕ ꯆꯨꯁꯇꯨꯁꯨ ꯑꯦꯝ ꯁꯤ ꯀ꯭ꯌꯨꯗꯨꯁꯨ ꯑꯝꯇ ꯈꯪꯗ꯭ꯔꯗꯤ ꯑꯗꯣ ꯄꯣꯡꯈꯣꯛ ꯈꯣꯠꯆꯜꯂꯗꯤ
ꯉꯁꯤ ꯑꯍꯤꯡ ꯌꯦꯡꯗꯣꯏꯅꯦ ꯅꯣꯏ ꯂꯣꯏ ꯇꯨꯡꯉꯀꯥꯟꯗ ꯍꯩꯄꯥꯁꯤ ꯁꯨꯝ ꯁꯥꯖꯤꯜꯂꯛꯑꯦ ꯍꯥꯏꯕꯅꯤꯗ
ꯅꯠꯇꯦ ꯅꯪꯒꯤ ꯅꯁꯥꯁꯦ ꯄꯥꯈꯠꯄꯩ ꯆꯥꯡꯁꯦ ꯍꯌꯦꯡ ꯑꯦꯛꯖꯥꯝꯅꯦ ꯍꯥꯏ ꯑꯩꯈꯣꯏ ꯍꯌꯦꯡ ꯑꯦꯛꯖꯥꯝꯅꯦ ꯍꯥꯏꯇꯥꯔꯦ ꯉꯁꯤꯗꯤ ꯑꯩꯈꯣꯏ ꯄꯥꯈꯠꯄꯨꯗꯤ ꯐꯥꯎꯋꯦꯕ ꯑꯍꯤꯡ ꯉꯁꯤ ꯑꯍꯤꯡꯗꯤ ꯅꯨꯡꯗꯥꯡꯗꯤ ꯑꯗꯨꯝ ꯄꯥꯈꯠꯄꯗꯤ ꯐꯥꯎꯋꯦꯕ ꯑꯩꯈꯣꯏꯒꯤꯗꯤ ꯀꯗꯤ ꯁ ꯀ ꯐꯥꯎꯕꯤꯕꯨꯅꯦ
ꯈꯪꯉꯦꯗ ꯅꯈꯣꯏꯗ ꯑꯌꯨꯛꯇ ꯑꯣꯏꯅ ꯄꯥꯔꯦ ꯍꯧꯖꯤꯛꯀ ꯑꯦꯛꯥꯝ ꯌꯨꯛꯇꯅ ꯄꯥꯜꯂꯦ ꯍꯣꯏ
ꯍꯏꯕ ꯆꯥꯡꯁꯦ ꯃꯤꯒꯤꯖꯤꯛ ꯃꯥꯁꯇꯔ ꯀ ꯍꯥꯏꯗꯣ ꯌꯧꯖꯔꯕꯅꯤꯅ ꯗꯤꯒꯤꯜꯂꯤꯒꯥꯏꯗꯣ ꯄꯥꯏꯔꯕꯅꯤꯅꯀꯣ ꯀꯛꯁꯤꯗ
ꯗꯤꯛ꯭ꯕꯤꯒ ꯄꯥꯏ
ꯀꯂꯛꯁ ꯀꯂꯛ ꯆꯍꯤꯗꯀꯣ
ꯍꯂꯛꯁꯦ ꯄꯨꯟꯁꯤꯁꯦ ꯈꯜꯂꯨꯕꯗ ꯑꯁꯨꯝꯅ ꯀꯂ ꯆꯍꯤ ꯈꯨꯁꯤꯁꯦ
ꯃꯥ ꯒ꯭ꯌꯥꯟ ꯇꯥꯔꯛꯄꯗꯒꯤ ꯅꯪ ꯉꯥꯡꯅꯤꯡꯉꯦ ꯍꯥꯏꯕꯅꯤ
ꯑꯔꯤ ꯐꯝ ꯁꯔꯥ ꯅꯣ
ꯏꯔꯣꯜꯂꯦ ꯏꯔꯣꯜꯂꯦ ꯅꯨꯡꯗꯥꯡꯕꯨ ꯀꯩ ꯆꯥꯔꯨꯅꯦ ꯑꯩꯈꯣꯏꯅꯕꯨ
ꯑꯁꯤꯁꯤ ꯑꯩ ꯆꯔꯍꯤ
ꯈꯪꯉꯦ ꯈꯪꯉꯦ ꯏꯔꯝ ꯆꯠꯇꯨꯅꯅꯦ ꯆꯥꯎ
ꯅꯪꯃꯛꯅ ꯍꯥꯏꯔꯕ ꯑꯩꯉꯣꯟꯗ
ꯍꯥꯏꯔꯦ ꯃꯦꯝ ꯍꯥꯏꯔꯦ
ꯎꯝ ꯎꯝ
ꯐꯃꯨꯡꯁꯤꯗꯤ ꯃꯣꯝꯄꯥꯛꯁꯤꯁꯨ ꯑꯂꯨ ꯃꯥꯟꯕ ꯑꯉꯥꯡꯁꯤꯅ ꯏꯁꯤꯡ ꯍꯩꯖꯤꯟꯗꯅ ꯂꯣꯏ ꯆꯣꯛꯜꯂꯦ
ꯑꯩ ꯀꯥꯗꯣ ꯐꯃꯨꯡ ꯑꯃ ꯂꯧꯊꯣꯛꯈ꯭ꯔꯦꯕꯀꯣ ꯑꯗꯨꯗꯨꯒ ꯃ ꯀꯩꯅꯣ ꯃꯤꯔꯥꯡ ꯃꯌꯥꯝ ꯊꯪꯉꯝꯕꯗꯣ ꯕꯤꯛꯇꯣ ꯑꯣꯏꯀꯥꯟꯗꯤ ꯇꯧꯔ ꯅꯍꯟ ꯁꯦꯡꯉꯦꯕ ꯈꯨꯟꯅꯥꯟ ꯑꯃ ꯇꯧꯔ
ꯑꯦ ꯐꯃꯨꯡ ꯂꯧꯊꯣꯛꯄ ꯌꯥꯕ꯭ꯔꯥ ꯍꯥꯏꯁꯦ ꯑꯗꯨ ꯀꯥꯏ ꯊꯝꯕꯤꯕꯣ
ꯑꯁꯨꯝ ꯅꯥꯀꯟꯒꯤ ꯑꯩꯒꯤ ꯊꯪꯅꯕ ꯀꯥꯗ ꯐꯃꯨꯡ ꯂꯩꯇꯦꯕ ꯃꯤ ꯂꯩꯇꯦꯕꯀꯣ ꯑꯗꯩꯅ ꯃꯁꯤꯒ
ꯑꯍꯨꯝ ꯄꯨꯂ ꯊꯝꯖꯤꯜꯂꯤꯕ
ꯎꯝ
ꯒꯤ ꯃ ꯀꯅꯤ
ꯃꯤ ꯂꯥꯑ ꯂꯥꯎ ꯊꯣ ꯈ
ꯃꯤ ꯀꯥꯔ ꯃꯤ ꯂꯥꯛꯑꯒ ꯑꯃꯨꯛ ꯃꯃꯟꯒ ꯑꯃꯨꯛ ꯇꯨꯝꯕ
ꯎꯝ
ꯅꯨꯄꯥ ꯍꯥꯏꯁꯦ ꯑꯍꯥꯟꯕ ꯑꯣꯏꯗꯣꯏꯕ
ꯑꯩ ꯀꯣꯜ ꯃꯉꯥ ꯁꯨꯔꯦꯗ
ꯁꯪꯒ ꯆꯥꯎꯕꯤꯅꯦꯅꯕꯀꯣ ꯖꯠꯔ ꯖꯠꯔ ꯠꯔꯅꯤ ꯅꯪ ꯇꯧꯏꯁ
ꯊꯥꯅꯤꯡꯗꯦꯍꯦ ꯅꯣꯏꯅ ꯅꯅꯥꯊꯧ ꯂꯩꯇꯕ ꯈ ꯑꯗꯨꯝ ꯁꯥꯟꯅꯔꯁꯨ ꯌꯥꯎꯕ ꯋꯥꯔꯤꯗꯨꯗ ꯅꯣꯏꯅ ꯅꯥꯀꯟꯗꯤ ꯀꯟꯅ ꯇꯥꯟꯅꯔꯒ
ꯑꯩꯈꯣꯏ ꯅꯥꯀꯟꯗ ꯂꯪꯁꯤꯜꯂꯛꯑꯗꯤ ꯀꯃꯥꯏꯅ ꯁꯥꯟꯅꯗꯣꯔꯤ ꯏꯕꯦꯝꯃ ꯅꯣꯏꯒꯤꯗꯤ ꯈꯨꯠꯂꯩꯗꯨꯣ ꯑꯝꯇ ꯈꯜꯂꯣ ꯑꯗꯒꯤ ꯑꯩꯈꯣꯏꯗꯤ ꯅꯣꯏꯁꯤ ꯆꯥꯅꯤꯡꯉ ꯆꯥꯗꯅꯤꯡꯗ ꯇꯣꯛꯁꯨ ꯑꯗꯨꯝ ꯇꯧ ꯌꯥꯏ
ꯀꯩꯅꯣ ꯇꯧꯔꯦ ꯑꯩ ꯐꯤꯐꯇꯤ ꯄꯥꯔꯁꯦꯟ ꯑꯣꯛꯇꯣ ꯌꯥꯝ ꯍꯔꯥꯎꯋꯦꯅ ꯀꯝꯄ꯭ꯌꯨꯇꯔ ꯇꯝꯕ
ꯑꯗꯣ ꯀꯩꯅꯣꯒꯤꯗꯤ ꯌꯥꯔꯣꯏ ꯍꯥꯏꯕ ꯑꯃ ꯆꯤꯟꯗꯨꯝꯗꯨꯒꯤꯗꯤ ꯌꯥꯔꯣꯏ ꯍꯥꯏꯕꯅꯤ ꯑꯩ ꯉꯁꯥꯏ ꯄꯥꯔꯝꯃꯤꯅꯦ ꯅꯣꯏꯒꯤꯗꯣ ꯐꯔ ꯇ
ꯌꯥꯅꯤ ꯍꯥꯏ ꯏꯕꯦꯝꯃ ꯑꯩꯅ ꯍꯪ
ꯅꯠꯇꯦ ꯃꯥꯗꯣ ꯇꯝꯃ ꯇꯃꯣꯏ ꯀꯪꯐꯥꯝ ꯇꯥꯕ ꯅꯠꯇꯦꯌꯦ
ꯀꯟꯐꯥꯝ ꯇꯥꯗ꯭ꯔꯁꯨꯅꯦ ꯇꯝꯃꯛꯑꯅꯤ ꯍꯥꯏꯔꯝꯃꯦ
ꯇꯝꯃꯛꯑꯅꯤ ꯍꯥꯏꯔꯝꯕ꯭ꯔꯅꯤ ꯃꯥꯅꯦ
ꯎ ꯃꯥ ꯌꯥꯎꯗꯌꯦ ꯑꯩꯅꯦ ꯑꯩꯒ ꯋꯥꯔꯤ ꯁꯥꯟꯅꯔꯛꯄꯅꯦ
ꯅꯠꯇꯦꯕ ꯃꯥꯗꯣ ꯑꯩꯈꯣꯏ ꯆꯦꯟꯗꯨꯨꯝꯗꯣ ꯃꯥꯁꯇꯔꯗꯧꯅꯤ ꯍꯥꯏꯕ꯭ꯔꯕ
ꯂꯁꯃꯤꯗ
ꯑꯗꯨꯏ ꯋꯥꯅꯤ ꯑꯩ ꯍꯣꯏ ꯑꯗꯨꯏ ꯋꯥꯅꯤ ꯍꯥꯏꯁꯦ ꯅꯪ ꯑꯗꯨꯝ ꯄꯜꯂꯣ ꯄꯜꯂꯣꯅ ꯑꯦ ꯀꯩꯅꯣ ꯇꯧꯔꯣꯏꯀꯣ ꯇꯁꯦꯡꯅ ꯀꯟꯐꯥꯔꯝ ꯇꯥꯗ꯭ꯔꯤꯕ ꯋꯥꯅ‌ꯦ ꯗꯨ ꯁꯞꯖꯦꯛꯁꯨ ꯂꯩꯁꯨ ꯂꯩꯇꯗꯅ ꯀꯃꯥꯏꯟ ꯇꯧꯗꯣꯔꯤꯒꯦ ꯑꯩꯁꯦ ꯍꯧꯖꯤꯛ ꯇꯧꯅꯤꯡꯕ ꯀꯩꯁꯨ ꯄꯣꯛꯇꯦ ꯔꯦꯖꯤꯁꯇ꯭ꯔꯦꯁꯟ ꯇꯧꯕ ꯈꯛꯇꯪꯗꯅꯤ ꯑꯩꯒꯤꯁꯨ ꯀꯟꯐꯥꯔꯝ ꯇꯥꯗꯦ ꯑꯕ ꯇꯧꯕꯗꯣ ꯃꯊꯪꯒꯤꯗ ꯇꯧꯗꯨ ꯈꯛꯇꯪꯅꯦ ꯍꯥꯏꯕ ꯑꯩꯅ ꯑꯩꯁꯦ ꯌꯦꯡꯗꯨꯕ ꯈꯛꯇꯪꯅꯦ ꯍꯥꯏꯕ ꯀꯩꯁꯨ ꯑꯗꯨꯒꯤ ꯌꯥꯝ ꯊꯣꯏꯅ ꯈꯟꯗꯦ
ꯏꯁ ꯏꯕ‌ꯦꯝ ꯃ ꯑꯥꯗ ꯂꯩꯔꯝꯃꯒ ꯅꯨꯃꯤꯠ ꯅꯤꯅꯤ ꯍꯨꯝꯅꯤ ꯂꯩꯔꯝꯕꯥ ꯊꯥ ꯑꯃꯅꯤ ꯂꯩꯔꯒ ꯁꯤꯗ ꯂꯥꯛꯑꯒ ꯑꯗꯨꯝ ꯌꯥꯅꯤ ꯈ‌ꯣꯠꯅꯤꯅ ꯏꯕꯅꯤꯅ ꯄꯥꯊꯣꯛꯅꯩꯁꯤꯗꯤ
ꯑꯥ ꯂꯩꯔꯝꯃꯒꯥ ꯍꯥꯏꯗꯤ
ꯎꯔꯤꯄꯣꯛꯇꯩꯩ ꯊꯥ ꯑꯃꯅꯤ ꯂꯥꯛꯑꯝ ꯇꯥꯔꯒ ꯁꯤꯗ ꯑꯗꯨꯝ ꯂꯥꯛꯑꯒ ꯑꯗꯨꯝ ꯑꯩꯒ ꯆꯠ ꯃꯤꯟꯅꯕ ꯀꯥꯏꯅ ꯄꯥꯅꯔꯤꯁꯤꯗꯤ ꯏꯕꯥꯅꯤꯅ
ꯃꯥꯒꯤꯗꯤ ꯐꯤꯞ ꯐꯤꯐꯇꯤ ꯄꯥꯔꯁꯦꯟ ꯑꯣꯏꯔ‌ꯦ ꯍꯥꯏꯕ ꯃꯥ ꯇꯝꯅꯤ ꯁꯤꯔꯕ ꯑꯩꯗꯤ ꯁꯨꯡꯊꯥ ꯊꯥꯖꯗ‌ꯦꯀꯣ ꯑꯗꯨ ꯑꯗꯨꯏ ꯑꯁꯥꯗꯨꯃꯗꯤ
ꯑꯁ ꯅꯪꯅ ꯃꯨꯛ ꯕꯤꯠ ꯍꯥꯠꯂꯦ ꯃꯤ ꯃꯁꯥꯅꯗꯤ ꯇꯝꯅꯤ ꯍꯥꯏꯗꯣ
ꯑꯩꯅ ꯈꯪꯕ ꯂꯩꯇꯧꯔꯤꯅꯤꯅꯦ
ꯑꯩꯅ ꯑꯗꯨꯛ ꯌꯥꯝ ꯐꯖꯅ ꯍꯥꯏꯈꯩꯗꯤ ꯅꯪꯗꯣ ꯇꯝꯗꯤ ꯇꯝꯗꯔꯤ ꯇꯝꯃꯛꯀꯅꯤ ꯍꯥꯏ ꯑꯗꯨꯗꯨꯅ ꯑ ꯃꯥꯒꯤꯗꯤ ꯐꯤꯞꯇꯤ ꯄꯥꯔꯁꯦꯟꯗꯤ ꯇꯥꯒꯗ꯭ꯔ ꯍꯥꯏ ꯇꯝꯕꯨ ꯇꯝꯃꯛꯑꯗꯤ ꯑꯗꯨꯝ ꯐꯤꯐꯇꯤ ꯄꯥꯔꯁꯦꯟ ꯇꯥꯅꯤꯅ ꯍꯥꯏꯔꯛꯏꯅ ꯃꯁꯥꯗ ꯍꯥꯏꯒꯩꯗꯨꯕ‌ꯣ
ꯍꯣꯏꯁ‌ꯦ ꯑꯁꯤꯒꯤꯁꯤꯅ ꯇꯣꯉꯥꯟꯅ ꯑꯦꯛꯁꯇ꯭ꯔꯥ ꯑꯣꯏꯅ ꯁꯥꯟꯅꯔꯁ‌ꯦ ꯍꯣꯔꯦꯟ ꯁꯤꯒꯤ ꯋꯥꯔꯤꯁꯦ
ꯍꯥꯥ
ꯃꯥ ꯁꯨꯡꯇꯝ ꯇꯝꯃꯣꯏꯀꯣ ꯑꯩꯅ ꯈꯪꯖꯕ ꯑꯃ ꯂꯩꯀꯣ ꯁꯨꯡꯇꯝ ꯇꯝꯃꯣꯏ ꯑꯩꯁꯨ ꯑꯩꯁꯨ ꯇꯝꯕꯩ ꯑꯁꯥ ꯎꯗꯦꯀꯣ ꯍꯧꯖꯤꯛ ꯃꯥ ꯇꯝꯃꯣꯏ ꯍꯥꯏꯕꯤꯒꯦ ꯔꯦꯖꯤꯁꯇ꯭ꯔꯦꯁꯟ ꯇꯧꯔꯒ ꯍꯥꯏꯗꯤ
ꯃꯤꯅ ꯃꯥꯅ ꯃꯥꯁꯇꯔ ꯇꯧꯕꯩꯁꯦ ꯐꯪꯒꯤꯁꯨ ꯅꯠꯇꯦ ꯃꯤꯅ ꯑꯄꯥꯝꯕ ꯁꯕꯖꯦꯛꯇꯣ ꯐꯪꯗꯅ ꯀꯃꯥꯏꯅ ꯇꯧꯗꯣꯏꯅꯣ ꯉꯥꯎꯕꯔ‌ꯣ ꯅꯪꯕ‌ꯣ ꯇꯧꯔ‌ꯣꯏ ꯍꯥꯏꯕꯅꯦ ꯑꯩꯅ ꯍꯥꯏꯁꯦ ꯋꯥꯈꯜ ꯌꯥꯝ ꯀꯟꯅ ꯁꯥꯒꯠꯂꯨꯅ‌ꯣ ꯍꯥꯕ
ꯍꯩꯃ ꯇꯧꯗꯔ ꯇꯣꯛꯑꯦꯗꯅ ꯃꯥ ꯑꯗꯨꯝ ꯐꯔꯤ ꯐꯨꯜꯅꯗ ꯊꯤꯖꯖꯅꯤ ꯀꯩꯗꯧꯔꯒꯦ
ꯐꯨꯜꯗ ꯊꯤꯖꯖꯅꯤ ꯑꯗꯨꯏꯅꯦ ꯑꯩ ꯍꯥꯏꯗꯣ ꯃꯥꯏꯁꯦ ꯑꯩꯅ ꯈꯜꯂꯤꯅꯦꯕ ꯃꯥꯅ ꯇꯝꯗ꯭ꯔꯦꯅ ꯈꯜꯂꯁꯦ ꯐꯨꯜꯗ ꯊꯤꯔꯅꯤꯀꯣ ꯐꯨꯜ ꯐꯨꯜꯗ ꯊꯤꯗꯕꯤ ꯃꯥꯁꯦ ꯇꯪꯈꯥꯏ ꯋꯥꯈꯜꯅꯤꯀꯣ ꯃꯥ ꯉꯁꯥꯏ ꯈꯜꯂꯤꯁꯦ ꯇꯪꯈꯥꯏ ꯋꯥꯈꯜ ꯈꯟꯕ ꯍꯥꯏꯁꯦ ꯇ꯭ꯔꯤꯄꯜꯁꯤ ꯊꯥꯑꯀꯥꯟꯗ ꯀꯩꯅꯣꯒꯤ ꯆꯦ ꯌꯥꯎꯔꯛꯇ ꯌꯥꯔ‌ꯣꯏꯕ ꯑꯩꯈꯣꯏ ꯈꯣꯏ ꯖꯤꯛꯖꯤꯛ ꯇꯝꯃꯤꯗꯨꯒꯤ ꯑꯗꯣ ꯅꯣꯏꯅꯦ ꯑꯣꯐꯔ ꯊꯥꯔꯤꯅꯤꯅ ꯅꯣꯏꯗꯤ ꯑꯦꯝ ꯌꯨꯒꯤ ꯄꯤꯔꯛꯇ ꯌꯥꯔꯣꯏꯕ ꯑꯗꯨꯗꯅꯦ ꯆꯦꯟꯅꯔꯛꯇꯣꯏꯁ‌ꯦ ꯃꯥ ꯑꯗꯨꯝ ꯇꯝꯃꯦ ꯍꯥꯏꯖꯤꯜꯂ ꯇꯝꯃꯁꯨ ꯌꯥꯔꯛꯑꯣꯏꯕ ꯑꯗꯨꯒ ꯃꯥ ꯑꯗꯨ ꯇꯝꯕꯗꯤ ꯐꯔꯛ ꯇꯥꯔꯣꯏꯗ꯭ꯔꯣ ꯂꯥꯛꯑꯒ ꯑꯗꯨ ꯇꯝꯗꯨꯏꯗꯣ
ꯉꯁꯥꯏꯗꯒꯤ ꯑꯩꯅ ꯑꯦꯝ ꯌꯨꯗ ꯕꯣꯠ ꯂꯦꯞꯄꯨ ꯀꯥꯏꯅ ꯋꯥꯊꯤ ꯋꯥꯔ‌ꯦꯝ ꯇꯧꯔꯤ ꯃꯌꯥꯝꯁꯤꯒ
ꯅꯪ ꯋꯥꯊꯤ ꯋꯥꯔ‌ꯦꯝ ꯑꯗꯨꯝ ꯆꯠ ꯂꯩꯅꯨ ꯑꯣꯏꯒꯗꯧꯕ ꯋꯥꯗ‌ꯣ ꯁꯥꯟꯅꯧꯋ‌ꯣ ꯅꯣꯏꯕꯥꯅꯤ
ꯑꯣꯏꯗꯨ ꯋꯥꯔꯤꯁꯅꯕ ꯅꯪꯅ ꯍꯥꯏꯔ ꯈꯛꯅꯦ ꯑꯩꯅ ꯈꯜꯂꯤ ꯈꯪꯉꯤꯁꯦ ꯃꯥꯗꯤ ꯑꯗꯨꯝ ꯂꯤꯡꯒ꯭ꯁꯇꯤꯛꯇ ꯇꯧꯔꯁꯨ ꯀꯩꯁꯨ ꯀꯥꯏꯗꯦ ꯈꯣꯠꯇꯦ ꯁꯝꯖꯦꯛ ꯑꯔꯥꯏꯕ ꯊꯤꯌꯨ ꯈꯣꯠ ꯂꯣꯅ ꯅꯥꯍꯟꯗꯩ ꯍꯥꯏꯅꯩꯗꯨꯗꯤ ꯅꯪ ꯅꯊꯟꯗꯅꯤꯅꯦ ꯇꯨꯃꯤꯟꯅ ꯗꯨꯝ ꯂꯩꯔꯤꯗꯣ
ꯑꯩ ꯊꯥꯖꯗꯦ ꯃꯥ ꯇꯝꯅꯤ ꯍꯥꯏꯕ
ꯎꯝ ꯅꯪ ꯈꯟꯕ ꯄꯣꯠꯄꯨ ꯅꯪꯅ ꯇꯧꯕ ꯄꯣꯠꯄꯨ ꯁꯤꯕꯨ ꯀꯌꯥꯝ ꯆꯨꯝꯃꯒꯦ ꯏ
ꯌꯦꯡꯉꯣ ꯌꯦꯡꯉꯣ ꯌꯦꯡꯉꯣ ꯌꯦꯡꯉꯣ ꯃꯥ ꯑꯩꯉꯣꯟꯗ ꯍꯥꯏꯈꯤꯕꯅꯦꯕ ꯀꯩꯁꯨ ꯕꯤꯠ ꯂꯩꯇꯦ ꯀꯩꯁꯨ ꯕꯤꯠ ꯂꯩꯇꯦ ꯍꯥꯏꯕꯅꯦꯕ ꯃꯥ ꯑꯗꯨꯝ ꯇꯝꯊꯕꯗꯣ ꯍꯣꯏ ꯇꯝꯕꯒꯤꯗꯤꯅꯦ ꯃꯥ ꯀꯩꯅꯣꯝꯒꯤ ꯇꯝꯅꯤꯡꯉꯣ ꯇꯁꯦꯡꯅ ꯃꯥ ꯏꯝꯐꯥꯜ ꯂꯩꯕꯁꯦ ꯃꯥ ꯀꯩꯩꯅꯣꯝ ꯅꯤ ꯑꯩꯉꯣꯟꯗꯁꯨ ꯁꯨꯝ ꯍꯥꯏꯕꯗꯤ ꯊꯣꯏ ꯇꯝꯕ ꯌꯥꯕ ꯊꯤꯔꯛꯑꯣ ꯑꯩ ꯃꯥꯁꯇꯔꯗꯨꯕꯣꯏ ꯑꯁꯥ ꯏꯁꯩ ꯂꯩꯩꯇ꯭ꯔꯦ ꯃꯁꯤꯗ ꯇꯧꯕꯗ ꯆꯍꯤ ꯑꯅꯤꯃꯨꯛ ꯆꯪꯊꯣꯛꯈꯤꯅꯤ ꯑꯗꯨꯒ ꯀꯥꯗꯕꯁꯨ ꯁꯨꯡꯌꯥ ꯌꯥꯔꯣꯏ ꯃꯣꯏꯒꯤꯗꯤ ꯑꯩꯅ ꯍꯧꯖꯤꯛ ꯈꯜꯂꯤꯁꯦ ꯇꯝꯃꯦ ꯍꯥꯏꯕ ꯊꯣꯛꯄ ꯑꯃ ꯑꯩ ꯑꯩꯅꯁꯨ ꯈꯜꯂꯤꯁꯨ ꯇꯝꯃꯦ ꯍꯥꯏꯕ ꯊꯣꯛꯄ ꯑꯃ ꯑꯗꯨꯒ ꯑꯇꯣꯞꯄ ꯌꯦꯡ ꯌꯥꯕꯒꯤ ꯃꯑꯣꯡꯗꯅꯦꯕ ꯑꯩ ꯍꯧꯛ ꯊꯤꯁꯤꯁꯨ ꯑꯗꯨꯒ ꯔꯦꯖꯤꯁꯇ꯭ꯔꯦꯁꯟ ꯇꯧꯔꯤꯁ
ꯋꯥꯔꯤ ꯁꯥꯟꯅꯔꯅꯤ ꯀꯩꯅꯣ ꯑꯗꯨꯕꯨ ꯂꯨꯕꯔꯣ ꯃꯥ ꯇꯝꯃꯦ ꯍꯥꯏꯇꯥꯥꯔꯒꯅ ꯐꯨꯜꯗ ꯊꯤꯍꯜꯂꯔꯅꯤ ꯀꯩꯅꯣ ꯑꯔꯨꯕ ꯋꯥ ꯅꯠꯇꯦꯗꯣ
ꯑꯗꯨꯒ ꯑꯩ ꯃꯉꯣꯟꯗꯗꯤ ꯋꯥꯔꯤ ꯁꯥꯗ꯭ꯔꯤꯕ ꯀꯣꯆꯤꯡ ꯃꯇꯥꯡꯗ ꯑꯗꯨꯒ ꯃꯥꯒꯤ ꯐꯨꯜ ꯊꯤꯕꯒꯤ ꯑꯃꯨꯛ ꯑꯣꯏꯔꯒꯗꯤꯀꯣ ꯃꯉꯣꯟꯗ ꯑꯃꯨꯛ ꯃꯥꯡꯖꯩꯕ ꯃꯉꯣꯟꯗ ꯑꯃꯨ ꯃꯥꯡꯖꯩꯑꯕ ꯐꯨꯜ ꯊꯤꯔꯀꯥꯟꯗ ꯍꯥꯏꯗꯤ ꯐꯨꯜ ꯁꯨꯝ ꯊꯤꯔꯒ ꯄꯨꯡ ꯑꯌꯨꯛꯀꯤ ꯄꯨꯡ ꯇꯔꯨꯛꯇꯨꯗꯩ ꯍꯧꯋꯦ ꯍꯥꯏꯕ ꯅꯠꯇ꯭ꯔꯣ ꯅꯣꯏꯗꯣ
ꯃꯇꯝꯗꯨꯗꯤ ꯑꯩꯈꯣꯏꯅꯅꯦ ꯅꯨꯃꯤꯗꯥꯡ
ꯍꯣꯏ ꯍꯣꯏ ꯑꯗꯨꯝ ꯂꯦꯞꯄ ꯌꯥꯏꯑꯕꯀꯣ ꯑꯗꯣ ꯄꯨꯡ ꯇꯔꯨꯛꯇꯩꯩ ꯇꯧꯔ ꯇꯔꯦꯠ ꯃꯈꯥꯏꯐꯥꯎ ꯍꯥꯏꯗꯣ ꯅꯪꯒꯤ ꯇꯣꯉꯥꯟꯅ ꯅꯠꯇ꯭ꯔꯣ ꯑꯗꯨꯗꯤ ꯅꯪꯅ ꯁꯤꯟꯖꯩ ꯅꯠꯇ꯭ꯔꯕ
ꯎ ꯅꯤꯊꯣꯏ ꯄꯨꯡꯗꯣ ꯁꯨꯃꯥꯏ ꯁꯨꯃꯥꯏꯅ ꯂꯩ ꯍꯥꯏꯕ ꯑꯩꯅ ꯇꯔꯨꯛꯇꯩꯩꯅ ꯇꯔꯦꯠ ꯃꯈꯥꯏ ꯑꯗꯨꯅ ꯑꯩꯗ ꯀ꯭ꯂꯥꯁ ꯆꯠꯄꯅꯤꯅ ꯐꯥꯗꯕ ꯃꯥꯜꯂꯤ ꯍꯥꯏꯔꯝꯃꯦ ꯍꯥꯏꯕ
ꯍꯣꯏ ꯑꯩꯅꯗꯤꯅꯦ ꯄꯨꯡ ꯇꯔꯨꯛꯇꯒꯤ ꯇꯔꯦꯠ ꯃꯈꯥꯏ ꯅꯪ ꯈꯟꯖꯔꯤꯅꯤꯗꯅ ꯅꯁꯥꯅ
ꯎꯝ
ꯅꯪꯒꯤ ꯑꯗꯨ ꯑꯣꯏꯖꯒꯦꯅ ꯑꯗꯨꯗꯣ ꯄꯨꯡ ꯄꯨꯡꯗꯣ ꯃꯣꯏ ꯗ꯭ꯌꯨꯔꯦꯁꯟꯗꯣ ꯄꯨꯟꯅ ꯄꯨꯡ ꯀꯌꯥ ꯑꯣꯏ ꯍꯥꯏꯗꯤ ꯇꯥꯛꯇꯣꯏꯗꯣ
ꯇꯔꯨꯛꯇꯩꯩꯅ ꯇꯔꯦꯠ ꯃꯈꯥꯏꯐꯥꯎ
ꯇꯃ ꯇꯔꯦꯠ ꯃꯈꯥꯏ ꯐꯥꯎ ꯑꯅꯤꯒ ꯑꯣꯏꯅꯗꯥꯏꯅꯦ ꯄꯨꯡ ꯑꯅꯤ ꯑꯣꯏꯅꯕꯅꯦ
ꯈꯪꯗꯦ ꯃꯥꯏꯅ ꯀꯩꯅꯣ ꯐꯣꯝ ꯊꯥꯖꯤꯟꯕ ꯆꯠꯄ ꯈꯣꯠꯄ ꯇꯧꯔꯒ ꯐꯖꯅ ꯈꯪꯉꯅꯤ
ꯎ ꯅꯪꯒꯤꯗꯗꯤ ꯌꯥꯝ ꯊꯤꯅ ꯀꯥꯟꯅꯔꯛ ꯑꯦꯁꯤꯒꯤ ꯑꯦꯁꯤꯒꯤ ꯑꯗꯨꯗ ꯌꯦꯡꯗ꯭ꯔꯁꯨꯅꯦ ꯅꯪꯗꯤ ꯌꯥꯝ ꯊꯤꯟꯅ ꯀꯥꯅꯔꯦ ꯑꯗꯨꯕꯨ ꯅꯪꯒꯤ ꯆꯞ ꯆꯥ ꯑꯩꯅ ꯅꯨꯕꯥꯅꯤꯗ ꯍꯧꯖꯤꯛ ꯍꯥꯏꯅꯤꯡꯉꯤꯁꯦ ꯃꯥꯁꯨ ꯑꯩ ꯍꯣꯔꯦꯟꯒ ꯑꯩ ꯁꯥꯀꯥꯟ ꯍꯥꯏꯒꯗꯧꯕꯅꯦꯕ ꯑꯅꯤ ꯇꯝꯃꯤꯟꯅꯠꯇ ꯌꯥꯗꯦ ꯍꯥꯏꯕ ꯁꯨꯡꯂꯩ ꯂꯩꯇꯦꯕ ꯅꯪꯒꯤ ꯑꯣꯄꯣꯔꯆꯨꯅꯤꯇꯤꯗꯤ ꯅꯪ ꯂꯧꯍꯧꯕ ꯍꯥꯟꯅ ꯑꯩꯈꯣꯏ ꯄꯨꯜꯂꯞ ꯄꯨꯂꯞ ꯇꯧꯕꯗꯣ ꯇꯧꯋꯦ ꯂꯛꯁꯃꯤ ꯂꯝ ꯌꯥꯗꯦ ꯍꯥꯏꯔꯁꯨ ꯇꯧꯋꯅꯦꯕ ꯑꯗꯨꯒ ꯑꯩꯒꯤ ꯅꯉꯣꯟꯗ ꯁꯤꯁꯨ ꯍꯥꯏꯔꯝꯒꯦ ꯇꯧꯕꯅꯦꯕ ꯉꯁꯥꯏꯅ ꯃꯥ ꯇꯝꯃꯒ ꯑꯣꯏꯅ ꯅꯪ ꯇꯣꯛꯄꯗꯨꯁꯨ ꯇꯧꯅ ꯅꯪꯗꯤ ꯑꯗꯨꯝ ꯃꯐꯝ ꯆꯥꯏ ꯅꯪ ꯇꯝꯃꯨ ꯁꯤꯅꯦꯕ ꯑꯩꯩꯅ ꯍꯥꯏꯅꯤꯡꯉꯤꯁꯦ
ꯑꯩꯗꯤ ꯇꯝꯅꯤ ꯅꯣꯏ ꯇꯝꯃꯁꯨ ꯇꯝꯗ꯭ꯔꯁꯨ
ꯆꯥꯛ ꯂꯣꯏꯔꯦ ꯅꯣꯏ ꯀꯥꯏꯗꯤ ꯀꯩꯅꯣ ꯅꯪꯁꯨ ꯑꯗꯨꯗꯥꯏ ꯆꯇꯠ ꯊꯖꯠ ꯇꯧꯛꯑꯕ
ꯅꯠꯇꯦꯌꯦ ꯅꯠꯇꯦ ꯅꯣꯏ ꯑꯦꯝꯃꯤꯗ ꯇꯝꯃꯁꯨ ꯇꯝꯃꯛꯇꯔ ꯑꯩꯅ ꯑꯗꯨꯝ ꯇꯧꯔꯅꯤ ꯍꯥꯏꯕ ꯑꯗꯨꯃꯗꯤ